ꯑꯣ ꯇꯥꯔꯦ ꯇꯥꯔꯦ
ꯎꯝ
ꯆꯥꯛꯆꯥꯔꯒꯥ ꯆꯥꯛ ꯊꯣꯡꯕ꯭ꯔꯥ
ꯆꯥꯛ ꯊꯣꯡꯗꯦ ꯆꯥꯛ ꯑꯈꯣꯏ ꯃꯅꯥ ꯊꯣꯡꯉꯤ
ꯎꯝ ꯑꯩꯅ ꯑꯉꯥꯡ ꯄꯔꯤꯈꯥ ꯂꯣꯏꯔꯕꯅꯤꯅ ꯇꯨꯏꯁꯟꯗꯣ ꯉꯟꯇꯥꯅ ꯂꯣꯏꯔꯝꯒꯗ꯭ꯔꯗꯤ ꯈꯟꯕ
ꯂꯣꯏꯌꯦ ꯉꯟꯇꯥꯅ ꯑꯗꯣ ꯍꯥꯏꯗꯤ ꯄꯨꯡ ꯑꯉꯥꯡ ꯑꯃ ꯄꯨꯡ ꯃꯉꯥ ꯃꯈꯥꯏ ꯁ꯭ꯋꯥꯏꯗ ꯂꯥꯛꯑꯦꯕ
ꯎꯝ
ꯑꯗꯨꯗꯨꯅ ꯄꯨꯡꯗꯣ ꯐꯔꯛꯇꯕ ꯑꯩꯅ ꯄꯨꯡ ꯃꯔꯤꯗꯒꯤ ꯄꯨꯡ ꯇꯔꯨꯛ ꯐꯥꯎ ꯇꯧꯒꯦ ꯇꯧꯕ
ꯎꯝ
ꯑꯗꯨꯝ ꯄꯨꯡ ꯇꯔꯨꯛ ꯃꯈꯥꯏ ꯑꯗꯨꯝ ꯇꯥꯊꯣꯛꯈ꯭ꯔꯦ ꯑꯗꯨꯗꯩꯩ ꯑꯉꯥꯡ ꯑꯃꯗꯨꯁꯨ ꯄꯨꯡ ꯝꯉꯥ ꯃꯈꯥꯏ ꯇꯥꯁꯜꯂꯛ ꯑꯩꯒꯤꯗꯤ ꯇꯥꯏꯃꯤꯡꯗꯣ ꯄꯨꯡ ꯇꯔꯨꯛ ꯐꯥꯎꯅꯤꯗꯅ
ꯎꯝ
ꯑꯗꯨꯒꯤ ꯗꯨꯛ ꯊꯥꯕ ꯈꯣꯠꯄꯗꯣ ꯄꯨꯡ ꯇꯔꯨꯛ ꯃꯈꯥꯏ ꯇꯥꯥꯔꯅꯤ ꯊꯦꯡꯉꯦꯕ ꯑꯩ ꯗꯨꯛ ꯊꯥ ꯂꯣꯏꯗ ꯉꯥꯏꯔꯤꯕ ꯍꯧꯖꯤꯛꯇ
ꯎꯝ
ꯑꯗꯨ ꯐꯔꯛ ꯍꯤꯛꯇ ꯇꯥꯏꯌꯦꯕ
ꯎꯝ
ꯑꯗꯨꯏ ꯑꯩ ꯃꯃꯣꯏ ꯃꯃꯥ ꯃꯣꯏꯗꯗꯤ ꯍꯥꯏꯈ꯭ꯔꯦ ꯄꯨꯡꯗꯣ ꯍꯥꯏꯗꯤ ꯑꯩꯉꯣꯟꯗ ꯐꯔꯛ ꯇꯥꯕꯗꯣ ꯈꯪꯕ꯭ꯔꯥ
ꯃꯥꯅꯦ ꯍꯥꯏꯗꯤ ꯃꯥ ꯃꯇꯣꯝꯇ ꯑꯃꯨꯛ ꯈꯥꯏꯗꯣꯛꯂꯩꯔꯥ ꯕꯦꯔꯥ ꯀꯥꯏꯗꯅ
ꯑꯗꯨꯅꯦ ꯃꯇꯣꯝꯗꯒꯤ ꯑꯗꯨꯝ ꯑꯃꯨꯛ ꯀꯩꯅꯣ ꯇꯧꯂꯩꯕꯗꯣ ꯕꯦꯔꯥ ꯀꯥꯏꯌꯦꯕ ꯑꯗꯨꯒꯤ ꯑꯩꯗꯣ ꯍꯟꯗꯛ ꯂꯨꯍꯣꯡꯕ ꯀꯩꯀꯩ ꯂꯩꯕ ꯅꯨꯃꯤꯠ ꯍꯨꯝꯅꯤ ꯅꯠꯇꯔꯁꯨ ꯁꯣꯏ ꯊꯥꯎꯔꯦꯗꯅ
ꯎꯝ
ꯑꯗꯨꯒꯤ ꯑꯉꯥꯡ ꯍꯥꯏꯕꯗꯤ ꯌꯥꯝ ꯄꯤꯊꯔꯝꯃꯦꯕ
ꯃꯣꯏ ꯀꯩꯅꯣ ꯁꯀꯨꯜ ꯆꯠꯄ ꯍꯧꯔꯕꯣ
ꯁ꯭ꯀꯨꯜ ꯁ꯭ꯀꯨꯜ ꯑꯉꯥꯡ ꯑꯃꯗꯤ ꯗꯦꯠ ꯇꯋꯦꯟꯇꯤ ꯅꯥꯏꯟꯗꯩ ꯑꯃꯨꯛ ꯄꯩꯈꯥꯅꯦꯕ ꯇꯧꯗꯣꯏꯁꯦ
ꯃꯥ
ꯄꯨꯔꯥ ꯕꯦꯔꯥꯅꯦ ꯍꯥꯏꯕ ꯑꯃ ꯌꯦꯡꯉꯨꯅꯦ ꯑꯉꯥꯡ ꯑꯇꯩꯒꯤ ꯂꯣꯏꯈꯤꯗ ꯉꯥꯏꯔꯤ ꯑꯃꯨꯛ ꯑꯃꯒꯤ ꯑꯃꯨꯛ ꯄꯩꯈꯥ ꯇꯧꯗꯣꯔꯦ ꯑꯗꯩ ꯑꯃꯒꯤꯁꯨ ꯑꯃꯨꯛ ꯇꯧꯔꯛꯇꯣꯔꯦꯕ ꯍꯥꯞ ꯋꯔꯦ
ꯎꯝ ꯑꯗꯩ ꯄꯦꯔꯣꯗꯤ ꯃꯔꯤ ꯃꯔꯤ ꯌꯦꯡꯎꯁꯦ ꯊꯝꯅꯔꯛꯑꯅꯤ
ꯑꯗꯨꯅꯦ ꯍꯥꯏꯕ ꯑꯗꯨꯝꯅꯦ ꯑꯩ ꯑꯗꯨꯝꯅꯦ ꯑꯗꯨꯝ ꯕꯤꯖꯤꯁꯦ ꯑꯗꯨꯝ ꯑꯣꯏ ꯂꯩꯔꯕꯅꯦ
ꯎꯝ
ꯆꯤꯜꯂꯒ ꯑꯗꯨꯝ ꯂꯩꯔꯕꯅꯦ ꯍꯥꯏꯕ
ꯑꯗꯨꯅꯦ ꯑꯁ ꯐꯔꯛ ꯌꯥꯝ ꯇꯥꯏꯌꯦꯗ ꯑꯗꯨꯗꯤ
ꯑꯗꯨ ꯍꯥꯏꯗꯤ ꯑꯃ ꯃꯇꯝ ꯇꯨꯏꯁꯟ ꯑ ꯑꯦꯛꯖꯥꯝ ꯂꯣꯏꯔꯦ ꯀꯥꯏꯅꯒ ꯑꯃ ꯍꯋꯥꯏ ꯁꯪꯕꯗꯣ ꯍꯣꯟꯕ꯭ꯔꯥ
ꯑ
ꯁꯪꯗꯦ ꯍꯥꯏꯕ ꯑꯃꯒꯤ ꯑꯃꯨꯛ ꯂꯣꯏꯔꯒ ꯑꯃꯒꯤ ꯑꯃꯨꯛ ꯂꯥꯛꯁꯟꯕꯅꯤꯅꯅꯦ
ꯍꯣꯏ ꯄꯣꯊꯥꯐꯝ ꯈꯪꯗꯕꯗꯣ
ꯄꯣꯊꯥ ꯐꯝ ꯈꯪꯗꯦꯍꯥꯏꯕ
ꯎꯝ
ꯉꯥꯁꯥꯏꯁꯨ ꯑꯩꯈꯣꯏꯗꯨ ꯃꯩ ꯃꯨꯠꯂꯤꯗꯅ
ꯎꯝ
ꯑ ꯃꯃꯤꯍꯣꯏꯒꯤ ꯃꯣꯏ ꯌꯨꯝ ꯁꯥꯠ ꯁꯥꯕꯒꯤ ꯊꯕꯛ ꯁꯨꯕꯝꯒꯤ ꯃꯊꯛ ꯈꯔ ꯇꯣꯡꯈꯠ ꯂꯩꯔꯝꯕ ꯃꯐꯝꯗꯣ ꯑꯗꯨꯗ ꯍꯩꯅꯧ ꯃꯦꯠꯄꯧ ꯑꯃꯨꯛ ꯆꯥꯔꯦ ꯀꯩꯅꯣꯗꯒꯤ ꯅꯣꯏ ꯃꯍꯣꯛ ꯅꯦꯍꯣꯏꯗꯣ ꯄꯂꯦꯝꯗꯒꯤ ꯄꯂꯦꯝ ꯍꯣꯏ ꯆꯠꯂꯨꯔꯦ ꯄꯂꯦꯝꯅ ꯍꯦꯛꯑꯦ ꯑꯗꯨꯒ ꯆꯥꯔꯦ ꯑꯗꯨ ꯃꯣꯏ ꯃꯅꯤꯡ ꯒꯤ ꯑ ꯁꯥꯏꯒꯔꯥ ꯍꯣꯏꯒꯤ ꯃꯣꯏ ꯀꯥꯀꯥꯗꯣ ꯑꯗꯨꯅ ꯑꯃꯨꯛ ꯍꯦꯛ ꯄꯤꯔꯛꯑꯦ
ꯑꯥ
ꯑꯗꯣ ꯑꯃꯨꯛ ꯆꯥꯔꯦ
ꯑꯥ
ꯏꯔꯛꯅꯤ ꯕꯦꯝꯃ ꯆꯥꯏꯁꯤ ꯃꯦꯠꯂꯒ
ꯁꯩꯂꯥ ꯍꯣꯏ ꯍꯩ ꯌꯥꯝ ꯄꯥꯟꯕꯅꯦ
ꯈꯪꯗꯦ ꯃꯣꯏꯗꯤ ꯃꯣꯏꯗꯤ ꯆꯪ ꯀꯨꯏꯔꯦ ꯆꯪꯗꯕ
ꯎꯝ ꯑꯩꯅ ꯅꯍꯥꯟ ꯑꯩꯅ ꯑꯩꯁꯨ ꯆꯪꯗꯕ ꯀꯨꯏꯔꯦ ꯑꯗꯣ ꯍꯩꯌꯥꯏꯗꯣ ꯃꯣꯏꯒꯤ ꯍꯌꯥꯏꯁꯦ ꯌꯥꯝ ꯍꯥꯎꯋꯦꯕ ꯎꯝ ꯍꯌꯥꯏ ꯌꯥꯝ ꯍꯥꯎꯋꯦꯕ ꯎꯝ
ꯊꯨꯝꯕꯗꯣ ꯈꯪꯕ꯭ꯔꯥ ꯌꯥꯝ ꯊꯨꯝꯃꯨꯄꯩ ꯉꯛ ꯅꯠꯇ꯭ꯔꯁꯨ ꯑꯗꯩ ꯑꯗꯨꯝ ꯆꯥꯕ ꯑꯗꯨꯝ ꯊꯨꯝꯕ ꯑꯗꯨꯝ ꯑꯣꯏꯕꯗꯣ
ꯑꯗꯨꯒꯤꯅꯦ ꯍꯌꯥꯏ ꯗꯨꯛ ꯂꯨꯞ ꯂꯥꯎꯕ ꯑꯆꯧꯕꯁꯦ ꯑꯩꯈꯣꯏ ꯊꯣꯡꯀꯥꯒꯤꯕ ꯗꯨꯀꯥꯟ ꯃꯃꯥꯡ ꯑꯣꯏꯔꯞ ꯇꯧꯕꯁꯦ ꯗꯨꯀꯥꯟ ꯃꯄꯥꯖꯦ ꯑꯁꯤꯒꯤꯗꯤ ꯍꯧꯔꯝꯃꯦꯕ ꯗꯨꯀꯥꯟ ꯁꯥꯕꯗ ꯀꯛꯊꯠ ꯈꯤꯅ ꯑꯁ ꯚꯥꯏ ꯄꯥꯝꯃꯨꯕꯅ ꯈꯨꯐꯖ ꯑꯃ ꯇꯧꯕ
ꯅꯪ ꯅꯣꯏꯗ ꯍꯩꯅꯧ ꯄꯥꯜꯂꯤꯗꯣ ꯑꯩꯉꯣꯟꯗ ꯅꯣꯡꯇ ꯍꯩꯅꯧ ꯆꯥꯎꯅ ꯊꯤꯟꯕ ꯂꯥꯛꯇꯦꯅꯦ ꯑꯗꯣ ꯇ ꯅꯤꯡꯖꯔꯩꯅꯦ ꯑꯩ ꯍꯧꯖꯤꯛꯇ
ꯇꯛꯑꯦ ꯆꯥꯖꯦ ꯂꯥꯛꯑꯣꯅ ꯂꯥꯛꯄ꯭ꯔꯥ ꯑꯗꯣ ꯑꯩꯈꯣꯏꯒꯤ ꯅꯠꯇꯦꯕ ꯚꯥꯏ ꯑꯌꯥꯝꯕꯅ ꯑꯩꯈꯣꯏꯒꯤꯗꯤ ꯑꯃ ꯑꯅꯤ ꯈꯛꯇꯛꯅꯦꯕ ꯃꯆꯥ ꯃꯆꯥꯅꯦꯕ ꯌꯩꯌꯥꯍꯣꯏꯒꯤꯅꯦꯕ ꯑꯌꯥꯝꯕꯅ ꯑꯗꯣ ꯌꯩꯌꯥꯍꯣꯏꯒꯤ ꯑꯣꯏꯖꯔꯁꯨ ꯑꯗꯨꯝ ꯈꯨꯜꯂꯒ ꯆꯥꯏꯌꯦꯕ ꯑꯗꯨꯝ ꯍꯦꯛꯑꯦꯕ ꯑꯗꯨ ꯆꯥꯔꯁꯤ ꯂꯥꯛꯑꯣꯕ
ꯑꯗꯨꯅꯦ
ꯃꯤꯒꯤꯗꯩꯅꯅꯦꯅ ꯚꯥꯏ ꯑꯩ ꯀꯩꯅꯣꯝ ꯍꯥꯏꯒꯦꯕ ꯑꯩꯈꯣꯏ ꯏꯁꯥꯗꯩ ꯑꯣꯏꯇꯥꯔꯦꯅꯦ ꯍꯦꯛꯑꯒ ꯑꯦ ꯃꯌꯥꯝ ꯃꯌꯥꯝ ꯄꯤꯔꯛꯄ ꯌꯥꯏꯕ ꯃꯤꯉꯣꯟꯗꯒꯤꯗꯤ ꯅ ꯑꯃ ꯌꯥꯝꯅꯁꯨ ꯄꯤꯕꯝ ꯂꯩꯇꯕꯗꯣ ꯑꯗꯨꯗ ꯅꯪ ꯂꯥꯛꯑꯗꯤ ꯑꯦ ꯈꯔ ꯍꯦꯛꯀꯦ ꯍꯥꯏꯔꯒ ꯍꯦꯛꯒ ꯆꯥꯃꯤꯟꯅ ꯌꯥꯏꯗꯅ
ꯍꯣꯏ ꯑꯗꯨꯕꯨꯗꯤ
ꯎꯝ ꯑꯩꯈꯣꯏ ꯏꯁꯥꯀꯤ ꯑꯣꯏ ꯇꯥꯔꯗꯤ ꯍꯦꯛꯊꯔꯒ ꯄꯤꯔꯛꯌꯥꯕ ꯗꯣꯂꯔꯁꯨ ꯆꯥꯒꯦ ꯍꯥꯏꯔꯛꯄꯅꯤ
ꯃꯣꯏꯒꯤꯗ ꯍꯩꯅꯧ ꯄꯥꯜꯂꯤꯅꯦ ꯉꯁꯤ ꯕꯧ ꯍꯥꯏꯔꯛꯇꯦ ꯑꯩ ꯍꯣꯔꯦꯟ ꯊꯤꯛ ꯇꯧꯒꯦ ꯀꯥꯏꯂꯒ ꯑꯩꯗꯤ ꯍꯥꯏꯔꯝꯅꯤꯀꯣ ꯁꯨꯇꯤ ꯅ ꯑꯁ ꯍꯥꯏꯌꯨ ꯍꯥꯏꯌꯨ ꯍꯥꯏꯌꯨ ꯌꯨ ꯄꯔꯤꯇꯤꯗꯒ
ꯑꯩꯃꯥ
ꯑꯩ ꯉꯁꯥꯏ ꯍꯣꯔꯦꯟꯖꯨ ꯃꯊꯛꯇ ꯀꯥꯎꯃ ꯉꯔꯥꯡ ꯁꯤꯡꯖꯨ ꯆꯥꯋꯦꯕꯀꯣ
ꯎꯝ ꯎꯝ ꯅꯣꯏ ꯏꯅꯝꯃ ꯐꯣꯔꯃꯦꯜ ꯄꯦꯟꯁ ꯄꯣꯔꯛꯇ꯭ꯔꯣ
ꯄꯣꯔꯛꯇꯦ
ꯑꯁ ꯑꯩꯅ ꯑꯩ ꯄꯥꯝꯃꯦ ꯍꯥꯏꯕ ꯑꯩ ꯍꯧꯖꯤꯛꯀꯥꯟ ꯄꯥꯛꯅ ꯂꯩꯇꯔꯦ ꯑꯩꯒꯤ ꯕ꯭ꯂꯦꯛꯇꯣ ꯃꯟꯖꯤꯜꯂꯛꯑꯦ ꯍꯥꯏꯕ ꯁꯦꯠꯃꯟꯇꯅ
ꯎꯝ
ꯄꯣꯔꯛꯑꯗꯤ ꯍꯥꯏꯔꯛꯑꯣ
ꯑꯩꯒꯤ ꯑꯀꯩꯕ ꯑꯃ ꯑꯩꯖꯤ ꯂꯩꯅꯤꯡꯉꯦꯕ ꯑꯃ ꯑꯅꯤ ꯑꯗꯣ ꯍꯟꯗꯛꯇꯤ ꯄꯩꯁꯥꯗꯣ ꯂꯩꯇ꯭ꯔꯦ
ꯎꯝ
ꯂꯨꯍꯣꯡ ꯕ ꯍꯩꯖꯤꯡ ꯄꯣꯠ ꯃꯌꯥꯝ ꯇꯧꯔꯕꯅꯤꯅꯀꯣ
ꯃꯥꯅꯦ
ꯂꯩꯇ꯭ꯔꯦ ꯍꯟꯗꯛ ꯄꯩꯁꯥ ꯑꯗꯒꯤ ꯍꯣꯏ ꯑꯗꯒꯤ ꯇꯨꯏꯁꯟ ꯄꯩꯁꯥꯁꯨ ꯊꯥ ꯑꯅꯤ ꯑꯅꯤ ꯂꯩꯔꯒ ꯊꯥ ꯑꯃꯇꯪꯒꯤ ꯄꯤꯔꯝꯅꯤ ꯑꯗꯒꯤ ꯁꯨꯗꯅ ꯈꯔ ꯄꯤꯔꯛꯅꯤ ꯏꯕꯦꯝꯃꯥ ꯎꯝ ꯋꯥꯕꯅ ꯍꯦꯟꯕꯗꯣ ꯂꯦꯕꯔꯅ ꯍꯦꯟꯕꯗꯣ ꯑꯗꯨꯅꯦ ꯇꯧꯏꯖꯦ ꯋꯥꯕꯅ ꯍꯦꯜꯂꯦꯕ
ꯎꯝ ꯇꯜꯂꯦꯗꯥ ꯑꯗꯣ ꯃꯣꯏꯅ ꯆꯥꯡ ꯅꯥꯏꯅ ꯐꯖꯅ ꯄꯤꯕꯤꯔꯛ ꯄ ꯇꯥꯔꯗꯤ ꯅꯪꯁꯨ ꯇꯨꯡꯖꯟꯕ ꯁꯨ ꯐꯪꯉꯅꯤ ꯁꯤꯖꯤꯟꯅꯕꯁꯨ ꯑꯃ ꯀꯩ ꯍꯥꯏꯅꯤ
ꯍꯣꯏ ꯄꯥꯊꯣꯛꯅꯔ ꯐꯖꯅ ꯍꯣꯏ ꯍꯣꯏ ꯍꯣꯏ ꯑꯗꯨ ꯑꯗꯨ ꯉꯝꯗ꯭ꯔꯦ ꯍꯥꯏꯕ ꯑꯗꯨꯃꯥꯏꯅ ꯄꯤꯔꯛꯇ꯭ꯔꯕꯅꯤꯅꯅꯦ ꯑꯩꯁꯨ ꯍꯥꯏꯗꯤ ꯊꯝ ꯍꯥꯞꯄꯅꯤ ꯕꯦꯛꯇ ꯍꯥꯞꯄ ꯊꯝꯃꯅꯤ ꯑꯣ ꯀꯩꯅꯣꯝꯒꯤ ꯑꯩꯈꯣꯏ ꯃꯥꯁꯨ ꯅꯣꯡ ꯐꯥꯗꯣꯛ ꯑꯗꯨꯝ ꯑꯦ ꯄꯩꯁꯥꯥ ꯄꯤꯌꯣ ꯑꯗꯨ ꯄꯤꯌꯣ ꯍꯥꯏꯕꯗ ꯑꯗꯨꯝ ꯅꯣꯡ ꯐꯥꯗꯣꯛꯀ ꯅꯠꯇ꯭ꯔꯦ ꯑꯗꯨꯝꯅꯦ
ꯎꯝ
ꯄꯩꯁꯥꯗꯣ ꯑꯆꯣꯏꯕ ꯂꯩꯔꯗꯤ ꯑꯗꯨꯝ ꯄꯩꯁꯥꯗꯣ ꯑꯗꯨꯝ ꯑꯩꯈꯣꯏ ꯃꯥꯅ ꯑꯗꯨꯝꯔꯝꯕꯁꯦ ꯑꯗꯨꯝ ꯂꯧꯔ ꯂꯧꯔ ꯑꯗꯨꯝ ꯁꯤꯖꯤꯟꯅꯔꯕꯅꯤꯅ ꯒ꯭ꯌꯥꯟꯅꯦꯅ ꯇꯥꯗꯕꯗꯣ ꯑꯩꯅꯁꯨ ꯇꯨꯡꯖꯟꯕꯝ ꯈꯪꯗꯕꯗꯨ ꯑꯗꯨ ꯑꯗꯨꯅ‌ꯦꯕꯥ ꯑꯗꯨꯅ ꯈꯥꯎꯗꯣ ꯑꯃꯨꯃꯨꯛ ꯁꯥꯎꯅꯤꯡꯕ ꯌꯥꯎꯔꯛꯑꯦ ꯍꯥꯏꯕ ꯑꯩꯗꯣ ꯍꯥꯏꯗꯤ ꯋꯥꯟꯁ ꯇꯛꯑꯒꯀꯣ
ꯇꯨꯡꯖꯦꯜꯕꯝ ꯈꯪꯉ ꯇꯧꯔꯣ
ꯑꯗꯣ ꯃꯣꯏ ꯑꯉꯥꯡ ꯑꯅꯤ ꯑꯃꯗꯤ ꯃꯣꯏꯗꯤ ꯑꯗꯨꯝ ꯆꯥꯡꯅꯩ ꯑꯗꯨꯝ ꯄꯤꯔꯛꯑꯦꯕ
ꯎꯝ
ꯍꯥꯏꯗꯤ ꯗꯦꯠ ꯇ꯭ꯋꯦꯟꯇꯤ ꯅꯥꯏꯟꯗꯒ ꯐꯥꯕꯁ ꯑꯗꯨꯝ ꯗꯦꯠ ꯅꯨꯃꯤꯠ ꯍꯨꯝꯅꯤ ꯃꯔꯤꯅꯤ ꯑꯗꯨꯝ ꯆꯣꯟꯊꯔꯒ ꯑꯗꯨꯝ ꯄꯤꯔꯛꯑꯦꯕ ꯑꯗꯨꯗꯤ ꯑꯗꯨꯝ ꯆꯞ ꯃꯥꯟꯅꯗ꯭ꯔꯅꯦ ꯄꯤꯔꯛꯄꯒ
ꯃꯥꯥꯟꯅꯦ ꯑꯃ ꯊꯥ ꯑꯃꯅꯤ ꯅꯝꯕ ꯑꯗꯨꯗꯤ ꯕꯦꯔꯥ ꯀꯥꯏꯗꯅ
ꯍꯣꯏ ꯑꯗꯨꯗꯩ ꯄꯩꯁꯥꯗꯣ ꯊꯥ ꯑꯃꯅꯤ ꯗꯣ ꯅꯝꯖꯜꯂꯝꯃ ꯂꯨꯄꯥ ꯂꯤꯁꯤꯡ ꯑꯅꯤ ꯁꯨꯔꯛꯑꯅꯤ ꯂꯤꯁꯤꯡ ꯑꯅꯤ ꯁꯨꯔꯥ ꯃꯅꯤꯅ ꯑꯃꯨꯛ ꯄꯩꯁꯥꯗꯣ ꯌꯥꯝꯃꯕꯅꯤꯅ ꯄꯤꯅꯤꯡꯉꯛꯑꯔꯣꯏ
ꯎꯝ ꯑꯗꯣ ꯑꯩꯅ ꯍꯥꯏꯕꯗꯤ ꯑꯔꯦꯝꯕ ꯄꯩꯁꯥ ꯅꯠꯇꯦ ꯃꯆꯥ ꯃꯁꯨ ꯂꯥꯏꯔꯤꯛ ꯇꯝꯍꯟꯅꯤꯡꯅꯤ ꯁꯤꯗꯕꯨ ꯑꯁꯨꯛ ꯌꯥꯝ ꯅꯤꯛꯏꯁꯦ ꯀꯔꯤꯅꯣ ꯁꯤꯅꯤ
ꯈꯪꯗꯦꯕꯦꯝ ꯈꯨꯜꯂꯤꯛ ꯑꯃꯅꯤ ꯍꯥꯏꯗꯤ ꯈꯤꯇꯪ ꯈꯟꯗꯅ ꯑꯗꯣ ꯑꯩꯁꯨ ꯑꯩꯁꯨ ꯅꯥꯪꯗꯤ ꯄꯩꯁꯥꯁꯨꯧ ꯊꯧꯗꯦꯗꯅꯀꯣ
ꯎꯝ
ꯎꯝ ꯍꯥꯏꯗꯤ ꯊꯧꯕꯁꯨ ꯇꯂꯅ ꯑꯩꯈꯣꯏ ꯃꯥꯗ ꯑꯃꯨꯛ ꯍꯥꯏꯕ ꯌꯥꯎꯏꯅꯤꯀꯣ ꯑꯗꯒꯤ ꯍꯥꯏꯗꯤ ꯑꯩꯅ ꯑꯗꯨꯃꯥꯏꯅ ꯑꯩꯅꯒ ꯍꯥꯏꯕ ꯀꯨꯏꯔꯛꯄ ꯑꯗꯨꯗꯒꯤ ꯑꯩꯗꯣ ꯁꯤꯖꯤꯟꯅꯅꯤꯡꯉꯥꯏ ꯌꯥꯝ ꯊꯤꯅ ꯂꯩꯔꯛꯄꯒꯤꯅꯦꯕ ꯑꯩꯅ ꯍꯥꯏꯔꯦꯕ ꯍꯥꯏꯖꯦ
ꯎꯝ
ꯈꯪꯗꯦ ꯍꯥꯏꯕ
ꯎꯝꯗ ꯀꯩꯅ ꯊꯣꯡꯉꯒꯦ
ꯈꯪꯗꯦ ꯃꯦꯝ ꯑꯩꯗꯣꯛ ꯊꯥ ꯂꯣꯏꯗ ꯉꯥꯏꯔꯤꯦ ꯃꯥꯏ ꯃꯤꯠꯀꯕ ꯇꯥꯗ꯭ꯔꯤ ꯉꯁꯥꯏ ꯅꯨꯡꯊꯤꯟ ꯑꯌꯨꯛ ꯇꯔꯨꯛ ꯅꯨꯡꯊꯜꯂꯣ ꯇꯥꯈꯤꯕꯗꯣ ꯑꯗꯨꯗ ꯍꯦꯟ ꯇꯥꯗ꯭ꯔꯤꯕ
ꯏ ꯇꯥꯑꯒ ꯅ ꯋꯥꯥꯏꯔꯨꯕꯗ ꯑꯅꯤꯔꯛꯇ ꯇꯥꯎ
ꯎꯝ ꯑꯁ ꯅꯨꯡꯊꯤꯟꯗꯤ ꯍꯦꯛꯇ ꯇꯥꯅꯤꯡꯕ ꯑꯗꯨꯣ ꯅꯨꯡꯊꯤꯟ ꯇꯥꯕꯗꯤ ꯇꯥꯔꯗꯤ ꯁꯥꯕꯗꯩꯗꯤ ꯅꯨꯡꯊꯤꯟ ꯇꯥꯔꯦꯗ ꯁꯝꯃꯔ ꯆꯪꯕꯗꯩꯗꯤꯀꯣ ꯎꯝ ꯀꯥꯂꯦꯟ ꯆꯪꯕꯗꯩꯗꯤ ꯍꯥꯏꯗꯤ ꯇꯨꯈꯣꯡꯗ ꯑꯩ ꯉꯁꯥꯏꯁꯨꯅꯦ ꯍꯧꯒꯠꯂꯄꯗꯨꯣꯡꯁꯦ ꯈꯔ ꯑꯗꯨꯝ ꯂꯥꯎꯔꯦꯕ ꯍꯣꯏ ꯈꯪꯉꯦꯕ
ꯎꯝ ꯑꯩꯁꯨ ꯐꯅꯌꯥꯝ ꯂꯥꯎꯔ ꯑꯗꯣ ꯁꯝꯃꯔ ꯁꯨꯃꯥꯏꯅ ꯁꯥꯔꯤꯉꯩꯗ ꯍꯨꯃꯥꯡ ꯌꯥꯝ ꯊꯣꯛꯏꯉꯩꯗ ꯇꯥꯁꯟꯕꯁꯦ ꯂꯥꯎꯊꯣꯛꯑꯦ ꯍꯥꯏꯌꯦꯕ
ꯎꯝ ꯍꯥꯏ ꯑꯩ ꯉꯝꯃ ꯐꯠꯇꯕ ꯌꯥꯎꯗꯅꯅꯦ ꯑꯦꯕꯦꯝ ꯇꯥꯊꯣꯛꯄꯒ ꯌꯥꯎꯔꯦ ꯍꯥꯏꯗꯤ ꯑꯃ ꯈꯥꯡꯕ ꯉꯃꯛꯇꯕꯣ ꯈꯣꯟꯕ꯭ꯔꯥ
ꯎꯝ
ꯑꯗꯨ ꯑꯣꯏꯅ ꯈꯜꯂꯤꯅꯦ ꯃꯤ ꯏꯁꯇꯤꯝ ꯇꯧꯕꯒ ꯂꯣꯏꯔꯛ ꯀꯀꯥꯟꯗ ꯐꯦꯁꯤꯌꯦꯦꯜꯒ ꯑꯃꯨꯛ ꯇꯧꯕ ꯂꯣꯏꯔꯀꯥꯟꯗ ꯃꯣꯏ ꯀꯤꯔꯝꯗꯥꯏꯒꯤ ꯑꯁꯇꯒꯃꯨꯛ ꯇꯧꯔꯒ ꯀꯦꯗꯣ ꯀꯃꯥꯏꯅ ꯇꯧꯖꯥꯠꯅꯣ ꯀꯥꯏ ꯈꯜꯂꯤꯅꯦ ꯋꯥꯈꯜꯁꯤꯗ ꯃꯈꯟ ꯃꯈꯜ
ꯑꯥꯏꯁꯅ ꯑꯃꯨꯛ ꯄꯣꯔꯗꯣ ꯍꯥꯏꯗꯤ ꯏꯁꯇꯤꯝꯅ ꯑꯃꯨꯛ ꯂꯥꯎꯊꯣꯛꯍꯜꯂꯤꯅꯤꯗꯅ ꯁꯦꯡꯗꯣꯛꯅꯕ ꯑꯕ ꯑ ꯑꯥꯏꯁꯇꯨꯅ ꯑꯃꯨꯛ ꯇꯥꯏꯠ ꯆꯦꯠꯁꯟꯅꯅꯕꯅꯤꯗꯅ
ꯃꯥꯅꯦ ꯑ ꯅ ꯈꯂꯤꯁꯦ ꯁꯥꯔꯒ ꯁꯥꯔꯒꯅ ꯄꯣꯔ ꯂꯥꯎꯊꯣꯛꯑꯦ ꯑꯗꯣ ꯄꯣꯔ ꯂꯥꯎꯊꯣꯛꯏꯉꯥꯏꯗꯨꯗ ꯐꯠꯇꯕ ꯃꯌꯥꯝꯗꯣ ꯑꯩꯈꯣꯏꯅ ꯂꯧꯊꯣꯛꯍꯧꯔꯤꯅꯦꯕ ꯅꯠꯇ꯭ꯔ ꯇꯥꯊꯣꯛꯏꯗꯣ ꯇꯥꯊꯣꯛꯍꯧꯔꯤꯗꯣ ꯍꯥꯏꯗꯤ ꯂꯧꯊꯣꯔꯛꯏ ꯀꯥꯟꯗꯨꯗ ꯇꯥꯊꯣꯔꯛꯍꯧꯔꯤꯅꯦꯕ ꯐꯠꯇꯕ ꯃꯌꯥꯝꯗꯣ ꯑꯣꯗꯣꯏ ꯑꯁ ꯊꯣꯝꯖꯟꯕꯤꯔꯗꯤ ꯀꯩꯝ ꯇꯧꯔꯨꯁꯤꯅꯦꯅ ꯈꯜꯂꯤꯁꯦ
ꯑꯃꯅꯦ ꯆꯤꯟ ꯑꯃ ꯂꯩꯕꯗꯨ ꯈꯣꯟꯕ꯭ꯔꯥ꯫ ꯖꯥꯔ ꯂꯥꯎꯅ ꯐꯠꯇꯕꯒ ꯁꯛ ꯇꯧꯕꯗꯣ꯫
ꯎꯝ꯫
ꯑꯗꯨꯗꯣ ꯌꯥꯝꯅ ꯏꯐꯦꯛꯇꯤꯚ ꯑꯣꯏꯖꯥꯂꯣ꯫
ꯑꯗꯨꯗꯣ ꯑꯗꯨꯝ ꯐꯩꯗꯤ ꯍꯥꯏꯕꯅꯤ ꯈꯪꯗꯦ꯫
ꯃꯑꯣꯡꯒꯗꯤ ꯌꯥꯝ ꯃꯥꯟꯗꯕꯥ ꯐꯖꯊꯣꯛꯇꯧꯕ꯫ ꯐꯠꯇꯕꯒ ꯁꯠ ꯁꯠ ꯁꯠ ꯁꯠ ꯂꯧꯊꯣꯛꯇꯧ ꯃꯥꯟꯕ꯭ꯔꯥ꯫
ꯑꯣ ꯑꯗꯣ ꯃꯤꯅꯒ ꯂꯧꯊꯣꯛꯄ ꯎꯠꯂꯛꯄꯗꯁꯨ ꯑꯗꯨꯝ ꯂꯧꯊꯣꯛꯄ ꯎꯏꯉꯣ꯫
ꯑ꯫
ꯑꯗꯨꯗ ꯑꯍꯣꯡꯕꯁꯨ ꯂꯩ ꯑꯇꯥꯡꯕꯁꯨ ꯂꯩꯌꯦꯕꯀꯣ꯫
ꯑ꯫
ꯐ꯭ꯂꯤꯞꯀꯥꯔꯠꯇꯁꯨ ꯑꯗꯨꯝ ꯑꯍꯣꯡꯕ ꯑꯗꯨꯝ ꯌꯥꯎꯕꯅꯦ ꯃꯦꯝ꯫
ꯑꯥꯁꯅ ꯀꯩꯅꯣꯗꯣ ꯈꯣꯡꯕ ꯃꯈꯣꯟ ꯇꯥꯏꯑ꯫
ꯎꯝ ꯃꯥ ꯁꯥꯒꯠꯂꯛꯄꯩꯅꯦ ꯈꯣꯡꯉꯛ ꯑꯩꯁꯦ꯫
ꯑꯣ꯫
ꯌꯥꯝ ꯍꯧꯕꯅꯤꯉꯣ ꯃꯥꯁꯦ ꯃꯈꯣꯟ꯫
ꯍꯧꯑꯦ ꯑꯁ ꯐꯥꯅꯤꯌꯝ ꯆꯥꯎꯥꯔꯝꯕꯅꯦ ꯑꯃꯨꯛ ꯍꯪꯉꯣꯏꯈꯤꯗꯥꯕ ꯍꯧꯔꯦ꯫
ꯏꯁꯁ ꯅꯍꯥꯟꯅꯕꯤ ꯌꯥꯝ ꯊꯛꯂꯥꯡꯅ ꯅꯞꯄ ꯊꯣꯛꯄ ꯄꯤꯇꯤ ꯏꯕꯅꯤ ꯇꯨꯝꯕ ꯌꯥꯗ ꯍꯥꯏꯔꯒ꯫
ꯑꯗꯨꯉꯥꯏ ꯇꯧꯅꯤ ꯑꯗꯣ ꯃꯣꯏꯁꯦ ꯃꯥꯁꯦ ꯀꯨꯏꯗꯤ ꯀꯨꯏꯔꯦꯍꯦ꯫ ꯆꯍꯤ ꯀꯌꯥ ꯄꯨꯟꯁꯤꯗꯣꯏꯖꯥꯠꯅꯣ꯫
ꯑꯁ ꯀꯨꯏꯔꯦ ꯀꯩꯅꯣ ꯏꯕꯥꯅꯤ ꯈꯪꯅꯗ꯭ꯔꯀꯥꯟꯗ ꯃꯃꯥꯡ ꯃꯃꯥꯡ ꯑꯣꯏꯔꯝꯒꯅꯤ
ꯑꯗꯨꯅꯦ ꯍꯥꯏꯁꯦ ꯀꯨꯏꯔꯗ꯭ꯔꯠꯇꯨꯗꯤ ꯏꯕꯥꯅꯤ
ꯀꯥꯟꯗꯅ ꯍꯥꯏꯕꯏ
ꯏꯕꯥꯏꯅꯤ ꯈꯪꯅꯕꯐꯧꯗ ꯌꯦꯡꯨꯅꯦ ꯏꯕꯥꯏꯅꯤꯗ ꯂꯣꯛꯑꯣꯁ ꯑꯣꯏꯕꯗꯣ ꯆꯍꯤ ꯇꯔꯨꯛꯅꯦꯕꯀꯣ ꯐꯥꯏꯁꯦ ꯑꯗꯨꯗ ꯐꯠꯇꯕꯒꯤ ꯃꯃꯥꯡ ꯃꯃꯥꯡ
ꯃꯥꯅꯤ ꯃꯤ ꯌꯥꯝ ꯁꯤꯅ ꯃꯃꯥꯡꯗ ꯅꯦꯃꯤ ꯑꯩꯅꯒ ꯀ꯭ꯂꯥꯁ ꯇꯦꯟꯒ ꯀꯥꯗ꯭ꯔꯤꯉ ꯀ꯭ꯂꯥꯁ ꯁꯕꯦꯟ ꯁꯤꯛꯁ ꯁꯕꯦꯟ ꯑꯗꯨꯋꯥꯏꯗ ꯎꯔꯝꯒꯅꯤꯃꯤꯁꯦ
ꯑꯗꯨꯅꯦ ꯌꯥꯝꯝ ꯀꯣꯏ ꯑꯦ
ꯐꯖꯅ ꯒ꯭ꯌꯥꯟ ꯇꯥꯅ ꯅꯤꯡꯁꯤꯡꯗꯕꯗꯣ ꯍꯪꯕ꯭ꯔꯥ
ꯑ ꯆꯨꯝ ꯍꯣꯏ ꯁꯨꯝꯁꯦ ꯆꯍꯤ ꯀꯌꯥ ꯑꯩꯈ ꯁꯤꯒꯦꯕꯨ ꯑꯇ ꯌꯦꯡꯒꯦ
ꯍꯦ
ꯑꯗꯣ ꯑꯪ ꯊꯝꯃꯣ꯫
ꯍꯣꯏ ꯍꯣꯏ ꯑꯩꯁꯨ ꯃꯥꯏ ꯑꯝꯇ ꯇꯥꯊꯣꯛꯎꯈꯤꯒꯦ ꯎꯝ ꯎꯝ꯫ ꯊꯝꯃꯦ- ꯊꯝꯃꯦ꯫
ꯎꯝ꯫